ꯍꯜꯂꯣ ꯇꯥꯔꯕꯣ
ꯇꯥꯔꯦ ꯇꯥꯔꯦ ꯇꯥꯔꯦ ꯎꯝ ꯑꯦꯅꯥꯃ
ꯍꯣꯏ ꯍꯣꯏ ꯀꯩ ꯀꯥꯏ ꯂꯩꯒꯦ ꯅꯪꯕꯣ ꯌꯨꯝ ꯂꯩꯕ꯭ꯔꯣ ꯆꯠꯊꯣꯛꯄ꯭ꯔꯣ
ꯑꯩꯁꯦ ꯍꯧꯖꯤꯛꯁꯦ ꯅꯨꯡꯁꯥꯒ ꯁꯥꯕꯁꯤꯗ ꯑꯩꯈꯣꯏꯗꯤ ꯌꯥꯝ ꯁꯥꯏꯌꯦꯕ ꯑꯗ ꯑꯩꯈꯣꯏ ꯏꯅꯦ ꯑꯃ ꯂꯩꯌꯦ ꯑꯩꯈꯣꯏ ꯃꯅꯥꯛꯇ ꯑꯗꯨꯒꯤ ꯑꯩꯈꯣꯏ ꯑꯅꯦ ꯍꯣꯏꯗ ꯁꯨꯝ ꯂꯥꯛꯑꯒ ꯁꯨꯝ ꯄꯣꯊꯥꯔꯝꯃꯤꯅꯦ
ꯐꯩ ꯐꯩ ꯍꯥꯏꯗꯤ ꯀꯥꯂꯦꯟ ꯊꯥꯅ ꯁꯥꯒꯠꯂꯛꯄꯁꯤꯗꯀꯣ ꯌꯨꯝꯗ ꯁꯨꯝ ꯇꯨꯝꯁꯤꯟꯗꯣꯏ ꯁꯔꯨꯛ ꯉꯥꯏꯍꯥꯛ ꯀꯣꯏꯊꯣꯛꯄ ꯈꯣꯠꯇꯣꯛꯄꯁꯤꯁꯨ ꯐꯩ
ꯃꯥꯅꯦ ꯃꯥꯅꯦ ꯁꯨꯝ ꯇꯨꯝꯁꯤꯜꯂꯛꯗꯨꯁꯨ ꯍꯛꯆꯥꯡꯁꯤꯁꯨ ꯀꯣꯟ ꯅꯣꯏꯈꯠꯂꯦꯕ
ꯍꯣꯏ ꯍꯣꯏ
ꯉꯁꯤꯁꯦ ꯁꯦꯕꯣꯠꯇꯣ ꯆꯥꯝꯊꯣꯡ ꯇꯧꯁꯜꯂꯦ ꯑꯗꯨꯒ ꯍꯧꯖꯤꯛꯇꯤ ꯍꯋꯥꯏ ꯑꯁꯥꯡꯕꯤ ꯅꯠꯇꯕꯅꯤꯅ ꯍꯋꯥꯏ ꯑꯁꯥꯡꯕꯤꯗꯨꯒ ꯈꯥꯃꯦꯟꯒ ꯇꯧꯔꯒ ꯀꯥꯡꯉꯧ ꯑꯃ ꯉꯧꯔꯦ ꯑꯗꯨꯒ ꯆꯥꯔꯦ
ꯎꯝ ꯑꯍꯥꯎꯕ ꯉꯥꯛꯇꯅꯤ ꯆꯥꯛ ꯆꯪꯗꯧꯕ
ꯑꯥ ꯑꯥ ꯀꯩꯀꯩ ꯊꯣꯡꯒꯦ
ꯑꯩꯈꯣꯏꯗꯤ ꯀꯥꯡꯁꯣꯏ ꯑꯃ ꯊꯣꯡꯉꯦ ꯀꯥꯡꯍꯧ ꯑꯃ ꯇꯧꯔꯦ ꯁꯂꯥꯠ ꯑꯃ ꯇꯧꯔꯦ
ꯑꯥ
ꯆꯝꯐꯨꯠ ꯑꯃ ꯇꯧꯔꯦ ꯑꯩꯈꯣꯏꯗꯤ ꯑꯍꯟ ꯌꯥꯎꯕꯅꯤꯅꯀꯣ ꯍꯧꯖꯤꯛꯁꯦ ꯆꯝꯐꯨꯠꯁꯦ ꯅꯨꯡꯇꯤꯒꯤ ꯐꯨꯠꯇꯗꯤ ꯌꯥꯗꯦꯕꯣ ꯀꯣ ꯑꯗꯨ ꯆꯝꯐꯨꯠ ꯑꯃꯗꯤ ꯅꯨꯡꯇꯤꯒꯤ ꯌꯥꯎꯔꯦ
ꯆꯝꯐꯨꯠꯁꯦ ꯀꯩꯀꯩ ꯐꯨꯠꯂꯤꯅꯣ
ꯉꯁꯤꯗꯤ ꯀꯩꯅꯣ ꯐꯨꯠꯂꯦ ꯈꯣꯡꯗ꯭ꯔꯨꯝ ꯑꯣꯏꯅ ꯐꯨꯠꯂꯦ ꯃꯇꯝ ꯃꯇꯝꯒꯤ ꯑꯣꯏꯕ ꯍꯋꯥꯏ ꯃꯊꯦꯛꯀ ꯊꯕꯤꯒ ꯐꯨꯠꯄꯁꯨ ꯌꯥꯎꯏꯤ ꯈꯣꯡꯗ꯭ꯔꯨꯝ ꯐꯨꯠꯄ ꯆꯥꯎꯏꯤ ꯇꯣꯔꯣꯕꯣꯠ ꯊꯨꯠꯄꯁꯨ ꯌꯥꯎꯋꯤ ꯃꯅꯥ ꯃꯁꯤꯡꯁꯤꯡꯁꯦ ꯐꯔꯤꯕ꯭ꯔꯥ ꯐꯠꯇ꯭ꯔꯤꯕ꯭ꯔꯥ ꯈꯪꯗꯦ ꯍꯥꯔ ꯃꯌꯥꯝꯁꯤꯒ ꯑꯗꯨꯝ ꯅꯨꯡꯇꯤꯒꯤꯗꯤ ꯆꯥꯔꯦ
ꯍꯤꯡꯒꯣꯜꯗꯩ ꯍꯦꯛꯄ꯭ꯔꯣ ꯑꯗꯨꯝ ꯀꯩꯊꯦꯜꯗꯒꯤ ꯂꯩꯕ꯭ꯔꯣ
ꯑꯩꯈꯣꯏꯗꯤ ꯑꯔꯩꯕ ꯉꯥꯛꯇꯅꯤ ꯍꯤꯡꯒꯣꯣꯟꯁꯨ ꯍꯧꯖꯤꯛꯀꯥꯟ ꯍꯤꯡꯒꯣꯜꯁꯦ ꯄꯤꯛꯅꯔꯕꯅꯤꯅꯀꯣ ꯍꯤꯡꯒꯣꯜ ꯊꯥꯐꯝ ꯂꯩꯇ꯭ꯔꯦ ꯑꯗꯨꯅ ꯑꯔꯩꯕ ꯉꯥꯛꯇ ꯆꯥꯔꯦ ꯑꯗꯣ ꯑꯔꯩꯕꯁꯤꯡꯁꯤꯁꯨ ꯍꯥꯔ ꯌꯥꯝ ꯌꯥꯝ ꯍꯥꯞꯅꯩ ꯍꯥꯏ ꯌꯣꯟꯅꯕ ꯄꯣꯠꯁꯤꯗꯤ ꯑꯗꯨ ꯎꯄꯥꯏ ꯂꯩꯇꯕꯅꯤꯅ ꯑꯗꯨꯝ ꯂꯩꯔꯒ ꯑꯗꯨꯝ ꯈꯪ ꯈꯪꯅ ꯆꯥꯔꯦ ꯍꯥꯏꯇꯥꯔꯦ
ꯆꯥꯗꯕꯁꯨ ꯌꯥꯕ ꯅꯠꯇꯦꯗꯣ
ꯑꯗꯨꯗ
ꯑꯗꯒꯤ ꯆꯥꯔꯔꯣꯏꯅ ꯈꯥꯡꯉꯁꯨ ꯗꯨꯀꯥꯟꯒꯤ ꯍꯋꯥꯏ ꯆꯦꯡꯋꯥꯏꯗ ꯆꯥꯔ ꯂꯩꯕꯁꯨ ꯍꯦꯛ ꯏꯁꯥꯗꯁꯨ ꯈꯔ ꯋꯥꯠꯂꯛꯇꯣꯔꯤꯕꯝꯅꯤ ꯚꯤꯇꯥꯃꯤꯟ ꯀꯩꯀꯩ ꯑꯗꯒꯤ ꯑꯗꯒꯤ ꯑꯃꯨꯛ ꯑꯗꯨꯗ ꯆꯥꯕꯗꯨꯁꯨ ꯆꯥꯅꯤꯡꯉꯛꯑꯣꯏꯗꯣꯏꯅꯦ ꯑꯃꯨꯛ ꯃꯈꯟ ꯃꯈꯟ
ꯎꯝ ꯑꯗꯣ ꯍꯋꯥꯏꯒꯨꯝꯕꯁꯤꯅ ꯑꯉꯥꯡꯗꯕꯨꯗꯤ ꯐꯕꯀꯣ ꯆꯍꯤ ꯈꯔ ꯂꯩꯁꯜꯂꯛꯄ ꯑꯩꯈꯣꯏꯗꯗꯤ ꯍꯋꯥꯏꯁꯦ ꯄ꯭ꯔꯣꯇꯤꯟ ꯋꯥꯡꯕꯅꯤꯅ ꯆꯥꯕꯁꯦ ꯀꯌꯥ ꯇꯣꯏꯅ ꯆꯥꯥꯁꯟꯕꯁꯦ ꯐꯠꯇꯦ ꯑꯗꯒꯤ ꯏꯁꯥꯅꯁꯨ ꯀꯌꯥ ꯄꯥꯝꯖꯗ꯭ꯔꯦ ꯍꯥꯏꯇꯥꯔꯦ ꯍꯋꯥꯏꯒꯨꯝꯕ ꯆꯥꯥꯁꯟꯕꯁꯦ ꯏꯁꯥ ꯂꯨꯝꯊꯔꯛꯄꯗ ꯨꯖꯤꯁꯦ ꯄ꯭ꯔꯣꯔꯇꯤꯟ ꯋꯥꯡꯍꯟꯕꯁꯤꯁꯨ ꯑꯉꯥꯡꯒꯤꯗꯤ ꯍꯋꯥꯏꯁꯦ ꯌꯥꯝ ꯄꯥꯝꯖꯩꯑꯕ ꯑꯉꯥꯡꯒꯤꯗꯤ ꯍꯋꯥꯏꯁꯦ ꯅꯨꯡꯇꯤꯒꯤ ꯊꯣꯝꯕꯤꯌꯣ ꯁꯤꯗ ꯂꯩꯔꯦ ꯃꯣꯏꯗꯤ ꯀꯥꯏꯒꯨꯝꯕ ꯅꯠꯇ꯭ꯔꯒꯗꯤ ꯁꯥ ꯉꯥ ꯌꯦꯟ ꯑꯗꯨꯕꯩꯅ ꯆꯥꯅꯤꯡꯗꯣꯏꯅꯤꯗꯣ
ꯃꯥꯅꯤ ꯃꯥꯅꯤ
ꯍꯋꯥꯏ ꯍꯋꯥꯏ ꯊꯣꯡꯈ꯭ꯔꯗꯤ ꯁꯥ ꯉꯥꯗꯣ ꯄꯟꯕ ꯈꯔ ꯐꯩ ꯅꯠꯇ꯭ꯔꯗꯤ ꯍꯋꯥꯏ ꯊꯣꯡꯗ꯭ꯔꯗꯤ ꯀꯥꯡꯁꯣꯏꯒꯨꯝꯕ ꯊꯣꯡꯉꯗꯤ ꯑꯉꯥꯡꯗꯤ ꯁꯨꯒꯠꯂꯦ ꯑꯗꯨꯅ ꯃꯣꯏ ꯆꯥꯅꯤꯡꯉꯤ ꯆꯥꯅꯤꯡ ꯗꯦꯅ ꯃꯣꯏꯒꯤꯦꯗꯤꯌꯥꯃꯨ ꯑꯍꯥꯎꯕ ꯉꯥꯛꯆꯅꯤꯡꯉꯤꯁ ꯑꯉꯥꯡꯅꯤꯅ
ꯃꯥꯅꯦꯗ ꯌꯨꯝꯁꯦ ꯑꯉꯥꯡ ꯑꯍꯟ ꯃꯤ ꯌꯥꯝꯃꯕꯅꯤꯅ ꯍꯦꯟꯖꯥꯡꯁꯨ ꯁꯨ ꯃꯊꯦꯜ ꯃꯊꯦꯜ ꯂꯣꯡꯕ
ꯃꯥꯅꯦ ꯃꯥꯅꯦ
ꯎꯝ
ꯑꯗꯨꯗꯅꯤꯦ ꯃꯤ ꯌꯥꯝꯃꯗꯤ ꯑꯃꯅ ꯑꯃ ꯆꯥꯅꯤꯡꯉꯤ ꯑꯃꯅ ꯑꯃ ꯆꯥꯅꯤꯡꯉꯤ
ꯃꯥꯅꯤ ꯃꯥ
ꯃꯈꯟ ꯃꯊꯦꯜꯁꯦ ꯃꯥꯏ ꯃꯥꯏ ꯑꯄꯥꯝ ꯑꯄꯥꯝꯕꯗꯣ ꯑꯗꯨꯝ ꯇꯧꯔꯦ ꯑꯗꯒꯤ ꯑꯃꯔꯣꯝꯗ ꯍꯧꯖꯤꯛꯇꯤ ꯆꯥꯛꯁꯨ ꯌꯥꯝ ꯆꯥ ꯐꯠꯇꯦ ꯍꯥꯏꯔꯦ ꯑꯗꯣ ꯗ ꯗꯣꯛꯇꯔꯒꯤ ꯑꯕꯥꯖꯇ ꯑꯗꯨꯅ ꯍꯟꯖꯥꯡꯁꯦ ꯃꯊꯦꯜ ꯃꯊꯦꯜ ꯌꯥꯝ ꯆꯥꯕꯤꯌꯨ ꯍꯥꯏꯔꯤ ꯀꯣꯛꯆ ꯍꯥꯞꯇꯅꯕ ꯍꯥꯏ ꯇꯔꯦ ꯈꯔ ꯊꯟꯒꯠꯅꯕ ꯑꯗꯨꯅ ꯃꯅꯥ ꯃꯁꯤꯡ ꯍꯤꯟꯖꯥꯡ ꯅꯥꯄꯤꯗ ꯑꯣꯏꯅ ꯃꯅꯥ ꯃꯁꯤꯡ ꯊꯣꯡꯕ ꯑꯣꯏꯅ ꯄꯨꯛꯆꯦꯛ ꯈꯔ ꯀꯩꯅꯣ ꯇꯧꯅꯅꯕ ꯊꯟꯅꯅꯕ ꯆꯥꯕꯤꯌꯨ ꯆꯥꯛ ꯑꯗꯨꯤ ꯌꯥꯝ ꯆꯥꯕꯤꯒꯅꯨ ꯅ ꯗꯥꯛꯇꯔ ꯌꯦꯡꯕ ꯈꯨꯗꯤꯡꯗ ꯍꯧꯖꯤꯛꯇꯤ ꯗꯤꯄꯥꯔꯠꯃꯦꯟ ꯈꯨꯗꯤꯡꯒꯤ ꯗꯣꯛꯇꯔꯁꯤꯡꯁꯤꯅ ꯂꯣꯏꯅ ꯑꯦꯗꯚꯥꯏꯁ ꯑꯣꯏꯅ ꯄꯤꯔꯦꯕ ꯑꯗꯨꯒꯤ ꯑꯣꯏꯅ
ꯃꯥꯅꯤ ꯃꯥꯅꯤ ꯀꯩꯅꯣꯁꯨ ꯇꯧꯕ ꯍꯧꯖꯤꯛꯁꯦ ꯏꯁꯥꯁꯦ ꯍꯛꯆꯥꯡꯁꯦ ꯁꯥꯖꯦꯜꯁꯨ ꯋꯥ ꯍꯥꯠꯂꯤꯦꯗꯅ ꯑꯗꯒꯤ ꯆꯤꯟꯖꯥꯛꯁꯦ ꯑꯃꯉ ꯊꯥꯏꯅꯗꯤ ꯍꯥꯏꯕ ꯋꯥꯅꯤ ꯆꯥꯛꯁꯤꯗꯅ ꯄꯨꯛ ꯊꯟꯅ ꯆꯥꯅꯔꯝꯃꯤ ꯑꯩꯣꯏꯅꯦꯕ ꯊꯥꯏꯅꯒꯤ ꯑꯍꯟ ꯀꯔꯤ ꯀꯔꯥꯁꯦ ꯃꯣꯏꯗꯤ ꯆꯥꯛꯁꯦ ꯄꯨꯈꯝ ꯑꯃ ꯇꯣꯡꯈꯩ ꯆꯥꯗꯣꯏꯅꯤ ꯑꯗꯣ ꯃꯣꯏꯗꯤ ꯑꯍꯟ ꯑꯣꯏ ꯖꯨ ꯍꯤꯡꯒꯣꯜ ꯅꯨꯡꯒꯣꯜ ꯁꯨꯕ ꯂꯧ ꯀꯩꯀꯩ ꯀꯨꯝꯕ ꯈꯣꯠꯄ ꯇꯧꯔꯒ ꯃꯁꯥꯁꯦ ꯑꯗꯨꯝ ꯃꯨꯞꯃꯦꯟꯁꯦ ꯇꯧꯔꯒ ꯃꯁꯥꯁꯦ ꯍꯨꯃꯥꯡꯍꯕꯅꯤꯅ ꯃꯣꯏ ꯃꯌꯥꯝ ꯆꯥꯔꯁꯨꯣꯕꯂꯦꯝ
ꯂꯩꯇꯕ ꯍꯧꯖꯤꯛꯅ ꯆꯥꯔꯅꯤ ꯐꯝꯖꯤꯜꯂꯅꯤ ꯇꯤꯚꯤ ꯌꯦꯡꯉꯅꯤ ꯐꯣꯟ ꯌꯦꯡꯉꯅꯤ ꯑꯗꯨꯗ ꯂꯣꯏꯃꯛ ꯀꯥꯏꯊꯔꯛꯄ ꯍꯥꯏꯇꯥꯔꯦ
ꯎꯝ
ꯑꯗꯨꯅ ꯏꯁꯥꯅ ꯈꯪꯅ ꯏꯁꯥꯒꯤ ꯋꯥꯠꯇꯅꯕ ꯁꯥꯖꯦꯟꯅꯤ ꯅꯣꯡꯃꯩ ꯈꯔ ꯈ ꯈꯔ ꯈ ꯇꯧꯖ ꯇꯥꯔꯦꯀꯣ ꯑꯗꯨ ꯑꯩꯗꯤ ꯁꯥꯖꯦꯡꯃꯛ ꯇꯧꯕꯗꯨ ꯉꯝꯗ꯭ꯔꯁꯨ ꯋꯥꯋꯀꯤꯡꯗꯤ ꯅꯣꯡꯃꯒꯤ ꯁꯣꯏꯗꯅꯕ ꯍꯥꯏꯅ ꯄꯨꯡ ꯑꯃꯃꯝꯗꯤ ꯄꯨꯡꯈꯥꯏ ꯄꯨꯡꯈꯥꯏ ꯄꯨꯡ ꯑꯃꯃꯝꯗꯤ ꯆꯠꯂꯤ ꯍꯦꯟꯒꯠꯍꯟꯗꯥ ꯄꯨꯡꯈꯥꯏ ꯄꯨꯡꯈꯥꯏ
ꯀꯔꯥꯏꯋꯥꯏꯗ ꯆꯠꯀꯦ ꯋꯥꯛꯀꯤꯡꯁꯦ
ꯁꯤꯤ ꯀ꯭ꯋꯥ ꯀꯩꯊꯦꯜ ꯕꯖꯥꯔ ꯔꯣꯝꯗ ꯆꯠꯂꯦ ꯑꯗꯒꯤ ꯄꯨꯡ ꯃꯔꯤ ꯃꯈꯥꯏ ꯃꯉꯥ ꯃꯈꯥꯏꯐꯥꯎ ꯆꯠꯂꯦ ꯑꯗꯨꯅ ꯏꯁꯥꯁꯦ ꯆꯥꯁꯜꯂꯁꯨ ꯇꯨꯝꯁꯤꯜꯂꯨꯔꯁꯨ ꯉꯥꯏꯍꯥꯛ ꯇꯨꯝꯅꯤꯡꯉꯁꯨ ꯋꯥꯈꯜꯁꯦ ꯈꯔ ꯅꯨꯡꯉꯥꯏꯊꯣꯛꯄ ꯍꯥꯏꯇꯥꯔꯦꯀꯣ ꯑꯁꯤꯗꯤ ꯋꯥꯛꯀꯤꯡ ꯆꯠꯂꯨꯔꯕꯅꯤꯅ ꯑꯩꯅ
ꯎꯝ
ꯋꯥꯀꯤꯡꯁꯦ ꯅꯣꯡꯃꯒꯤ ꯂꯦꯞꯇꯤ ꯂꯦꯞꯅꯤꯡꯗꯦ ꯅꯣꯡ ꯆꯨꯔꯁꯨ ꯑꯩꯗꯤ ꯁꯥꯇꯤꯟ ꯄꯨꯔꯒ ꯑꯗꯨꯝ ꯆꯠꯅꯤꯡꯉꯤ
ꯍꯦꯕꯤꯠ ꯑꯖꯦꯀꯣ ꯁꯨꯝ ꯇꯧꯒ꯭ꯔꯗꯤ
ꯏꯁꯥ ꯌꯥꯡꯉ ꯂꯣꯏꯔꯦꯅ
ꯇꯤꯟ ꯅꯨꯡꯗꯥꯡ ꯋꯥꯏꯔꯝꯒꯨꯝꯕꯗꯒ ꯋꯥꯛꯀꯤꯡ ꯆꯠꯄꯖꯦ ꯆꯠꯐꯝ ꯂꯩꯇ꯭ꯔꯦ ꯍꯧꯖꯤꯛꯇꯤ
ꯂꯩꯇ꯭ꯔꯦ ꯂꯩꯇ꯭ꯔꯦ
ꯊꯥꯏꯅꯗꯤ ꯂꯝꯄꯥꯛꯇ ꯂꯝꯄꯥꯛꯀꯁꯦ ꯆꯥꯎꯔꯝꯕꯅꯤꯅ ꯑꯗ ꯈꯔ ꯆꯠꯂ ꯈꯣꯠꯂꯒ ꯀꯣ ꯇꯧ ꯌꯥꯢ ꯍꯧꯖꯤꯛꯇꯤ ꯃꯦꯟ ꯔꯣꯠꯇ ꯆꯠꯂꯦ ꯒꯥꯔꯤ ꯃꯈꯣꯟꯅꯦ ꯎꯐꯨꯟ ꯋꯥꯏꯐꯨꯟꯅꯦ ꯇꯦꯟꯁꯟꯅꯦ ꯀꯩꯅꯦꯀꯣ ꯆꯠꯐꯝ ꯈꯪꯗꯦ
ꯃꯥꯅꯤ
ꯒꯤ ꯁꯣꯝꯗ ꯂꯝꯕꯤꯗ ꯃꯤ ꯆꯠꯅꯔꯝꯗꯕꯒ ꯑꯩꯈꯣꯏ ꯂꯝꯕꯤ ꯂꯩꯌꯦꯕ ꯑꯗꯒꯁꯦ ꯅꯨꯡꯁꯤꯠ ꯅꯨꯡꯁꯥ ꯐꯪꯅꯕ ꯆꯠꯄ ꯈꯣꯠꯄ ꯈꯔ ꯇꯧꯔꯝꯕꯗꯣ ꯍꯧꯖꯤꯛꯇꯤ ꯇꯤ ꯒꯥꯔꯤ ꯊꯧꯖꯟꯅꯔꯥꯑꯦ ꯐꯥꯎꯕ ꯌꯥꯏ ꯈꯪꯕꯗꯒꯤꯀꯣ ꯑꯗꯨꯅ ꯅꯨꯡꯉꯥꯏ ꯕꯑꯣꯏꯗ꯭ꯔꯦ ꯑꯗꯒꯤ ꯌꯨꯝꯗꯁꯨ ꯈꯔ ꯁꯨꯃꯥꯡ ꯊꯤꯂꯣꯡ ꯈꯔ ꯆꯥꯎꯗꯅ ꯂꯩꯗꯅ ꯇꯧꯕ ꯑꯣꯏꯔꯗꯤꯗ ꯑꯃꯨꯛ ꯆꯠ ꯌꯥꯕ ꯑꯗꯨꯁꯨ ꯂꯩꯇꯦ ꯆꯠꯐꯝ ꯂꯩꯇꯦ ꯑꯗꯨꯅ ꯆꯥꯔꯒ ꯃꯤꯅꯗꯤ ꯇꯨꯝꯁꯤꯟꯒꯅꯨ ꯍꯤꯞꯆꯟꯒꯅꯨ ꯆꯠꯂꯨ ꯋꯥꯀꯤꯡ ꯆꯠꯂꯨ ꯍꯥꯏꯕ ꯆꯠꯐꯝꯗꯣ ꯂꯩꯇ꯭ꯔꯕꯅꯤꯅ ꯍꯦꯛ ꯐꯝꯃꯨꯛ ꯂꯩꯔꯝꯅꯤ ꯑꯗꯩ ꯑꯗꯨꯝ ꯍꯦꯛ ꯍꯤꯞꯊꯅꯤꯡꯉꯛꯄ ꯑꯗ ꯍꯛꯆꯥꯡꯖꯦ ꯑꯗꯨꯝ
ꯇꯧꯐꯝ ꯈꯪꯗꯝꯅꯤꯅ ꯑꯗꯨꯝ
ꯎꯝ
ꯅꯣꯡꯃ ꯅꯣꯡꯃ ꯑꯗꯨꯝ ꯂꯦꯟꯒꯤꯕ ꯍꯥꯏꯇꯥꯔꯦ
ꯎꯝ ꯃꯅꯤ ꯃꯅꯤ
ꯌꯨꯝꯒꯤ ꯑꯉꯥꯡ ꯅꯨꯕꯤꯗꯤ ꯁ꯭ꯀꯨꯜ ꯀꯥꯟꯅꯕ ꯍꯧꯔꯕ ꯃꯣꯏꯁꯦ ꯀꯩꯅꯣ ꯀꯥꯂꯦꯟ ꯁꯃꯔ ꯚꯦꯀꯦꯁꯟ ꯊꯥꯕꯗꯣ ꯈꯔ ꯑꯃꯗꯤ ꯀꯥꯟꯅꯔꯦ ꯈꯔ ꯑꯃꯗꯤ ꯀꯥꯗ꯭ꯔꯤꯕꯁꯨ ꯌꯥꯎꯋꯤ
ꯃꯣꯏ ꯆꯗ꯭ꯔꯤ ꯚꯦꯀꯦꯁꯟ ꯊꯥꯕꯒꯤ ꯂꯩꯅꯔꯤ ꯑꯗꯨꯝ
ꯑꯣ ꯑꯗꯨꯅꯦ ꯅꯨꯡꯁꯥ ꯁꯥꯒꯠꯂꯛꯑꯀꯥꯟꯁꯤꯗ ꯑꯉꯥꯡꯁꯤꯡꯁꯤꯁꯨ
ꯎꯝ
ꯀꯈꯠꯂꯛꯀꯗꯣꯅꯤ ꯁ꯭ꯀꯨꯨꯜꯂꯦ ꯄꯦꯈꯥꯗꯤ ꯍꯦꯟꯅ ꯖꯨꯟ ꯖꯨꯂꯥꯏ ꯖꯨꯂꯥꯏ ꯑꯥꯒꯁꯇꯤ ꯁꯥꯈꯤꯗꯣꯏꯅꯦꯕ
ꯁꯥꯒꯗꯣꯔꯤꯝꯅꯤ ꯑꯗꯣ
ꯑꯃꯨꯛ ꯀꯥꯍꯜꯂꯦ ꯃꯣꯏꯗꯁꯨ ꯋꯥꯖꯕꯀꯣ
ꯍꯣꯏ ꯃꯣꯏꯁꯨ ꯕꯦꯒ ꯑꯆꯧ ꯑꯆꯧꯕꯗꯨꯒ ꯋꯥꯔꯤꯅꯦ
ꯃꯥꯅꯦ ꯃꯣꯏ ꯕꯦꯒꯁꯤꯗꯤ ꯑꯩꯈꯣꯏꯅ ꯊꯥꯡꯕꯒ ꯉꯝꯕꯖꯥꯠ ꯅꯠꯇꯦꯗ ꯃꯣꯏ ꯕꯦꯛꯁꯤꯗꯤ ꯀꯦꯖꯤ ꯀꯌꯥ ꯂꯨꯝꯃꯝꯗꯣꯏꯅ ꯃꯉꯥ ꯇꯔꯨꯛꯀ ꯂꯨꯝꯃꯝꯅꯤ ꯑꯩꯈꯣꯏꯅ ꯊꯥꯕ ꯉꯝꯗꯦ ꯑꯗꯨ ꯃꯣꯏ ꯑꯗꯨ ꯌꯥꯜꯂꯒ ꯏ꯭ꯁꯇꯔ ꯃꯊꯛ ꯇꯥꯅ ꯃꯊꯣꯟ ꯑ ꯑꯅꯤ ꯑꯍꯨꯝꯒ ꯀꯥꯕꯗꯗꯤ ꯃꯣꯏꯁꯨ ꯋꯥꯖꯔꯤ ꯄꯣꯠꯅꯤꯗ ꯌꯨꯝ ꯌꯧꯕꯗꯗꯤ ꯄꯣꯊꯥꯅꯤꯡ ꯄꯣꯊꯥꯅꯤꯡꯕꯗ ꯑꯃꯨꯛ ꯑꯩꯈꯣꯏꯅ ꯑꯃꯨꯛ ꯉꯥꯏꯍꯥꯛ ꯇꯪ ꯀꯩꯅꯣ ꯇꯧꯔꯒ ꯑꯃꯨꯛ ꯂꯥꯏꯔꯤꯛ ꯂꯥꯏꯔꯤꯛꯁꯨ ꯇꯧꯕ ꯇꯨꯏꯁꯟ ꯊꯥꯕ ꯑꯃꯨꯛ ꯇꯧꯔꯤꯅꯤꯗꯣ ꯃꯣꯏꯗꯁꯨ ꯄꯣꯊꯥꯕꯗꯤ ꯐꯪꯖꯄꯣꯟꯇꯩꯗ ꯑꯉꯥꯡꯁꯤꯡꯁꯦ ꯑꯗꯣ ꯑꯉꯥꯡꯁꯤꯗꯤ ꯌꯥꯔꯤꯉꯩꯗꯤ ꯁꯥꯟꯅꯍꯟꯂꯣꯗ ꯍꯥꯏ
ꯀꯦ ꯎꯝ ꯑꯉꯥꯡꯗꯤ ꯀ꯭ꯂꯥꯁ ꯀꯌꯥ ꯀꯌꯥ ꯀꯥꯔꯒꯦ
ꯑꯩꯗꯤ ꯑꯉꯥꯡ ꯑꯃꯈꯛꯇꯅꯤ ꯑꯉꯥꯡꯗꯣ ꯀ꯭ꯂꯥꯁ ꯑꯥꯏꯠ ꯀꯥꯗ ꯉꯥꯏꯔꯤꯌꯦꯦ
ꯑꯣ ꯌꯥꯝ ꯀꯥꯔꯦꯗ ꯑꯗꯨꯗꯤ ꯃꯅꯨꯡꯊꯪ ꯇꯦꯟꯒꯤ ꯃꯇꯝꯃꯨꯛ ꯌꯧꯁꯤꯜꯂꯛꯑꯦ
ꯌꯧꯁꯜꯂꯛꯑꯦ ꯑꯩꯈꯣꯏꯅꯗꯤ ꯖꯔ ꯖꯔ ꯀꯥꯍꯟꯅꯤꯡꯉꯦ ꯀ꯭ꯂꯥꯁꯀꯁꯦ ꯀꯣꯂꯦꯖꯀꯗꯣ ꯁꯠ ꯁꯠ ꯀꯥꯍꯟꯅꯤꯡꯉꯦ
ꯎꯝ ꯀꯔꯤ ꯁ꯭ꯀꯨꯜꯗ ꯇꯝꯒꯦ
ꯑꯩꯈꯣꯏꯗꯤ ꯁ꯭ꯀꯨꯜ ꯅꯛꯏ ꯁꯀꯨꯜ ꯐꯦꯟꯗꯗꯤ ꯆꯠꯇ꯭ꯔꯦ ꯍꯥꯏ ꯄꯤꯇ ꯕꯔꯥꯗ ꯇꯝꯃꯦ ꯑꯗꯣ ꯦꯟꯦꯟꯕꯔꯒ
ꯑꯣ
ꯑꯗꯒꯤ ꯈꯣꯡꯅ ꯑꯗꯨꯝ ꯊꯤꯟꯗꯣꯛ ꯊꯤꯟꯖꯤꯟ ꯇꯧꯔꯁꯨ ꯃꯁꯥꯅꯕꯨ ꯍꯜꯂꯛꯆꯔꯁꯨ ꯑꯗꯨꯝ ꯉꯝꯖꯔꯦ
ꯆꯥꯎꯔꯕꯅꯤꯅꯀꯣ ꯇꯨꯏꯁꯟꯒꯗꯤ ꯀꯥꯏ ꯀꯥꯏꯗ ꯊꯥꯔꯤꯒꯦ
ꯇꯨꯏꯁꯟꯗꯤ ꯑꯇꯣꯞꯄꯗꯗꯤ ꯊꯥꯗ꯭ꯔꯦ ꯑꯩꯈꯣꯏꯒꯤ ꯏꯆꯥꯁꯤꯗꯤ ꯃꯆꯦ ꯃꯆꯦꯗꯨ ꯑꯣꯏꯅ ꯇꯨꯏꯁꯟ ꯑꯣꯏꯅ ꯇ ꯇꯥꯛꯄꯤꯕꯣꯏ ꯇꯝꯕꯤꯕꯣꯏ ꯑꯗꯨꯃꯥꯏꯅ ꯁꯨꯝ ꯀꯩꯅꯣ ꯇꯧꯔꯒ ꯇꯧꯔꯛꯑꯦ ꯀ꯭ꯂꯥꯁ ꯅꯥꯏꯟ ꯇꯦꯟꯗꯒꯤ ꯗꯤ ꯊꯥꯗꯕ ꯌꯥꯔꯛꯑꯔꯣꯏ ꯍꯥꯏꯗꯤ ꯍꯧꯖꯤꯛꯇꯤ ꯀ꯭ꯂꯥꯁ ꯅꯥꯏꯟ ꯇꯦꯟꯗꯤ ꯂꯨꯁꯜꯂꯛꯑꯕꯅꯤꯅ ꯑ ꯑꯗꯒꯤ ꯃꯌꯥꯝ ꯍꯥꯏꯗꯤ ꯑꯄꯨꯟꯕꯒꯤ ꯑꯣꯏꯅ ꯁꯖꯦꯁꯟ ꯀꯩꯅꯣ ꯇꯧꯕ ꯈꯣꯠꯄꯒ ꯑꯗꯨꯁꯨ ꯃꯣꯏꯁꯨ ꯃꯃꯤꯠ ꯃꯅꯥ ꯁꯤꯡꯅꯕ ꯊꯥꯗꯗꯤ ꯌꯥꯔꯛꯑꯣꯏꯗꯣꯏꯅꯤ ꯍꯧꯖꯤꯛ ꯐꯥꯎꯗꯤ ꯊꯥꯗ꯭ꯔꯤ ꯍꯥꯏꯇꯥꯔꯦ ꯈꯪꯗꯦ ꯈꯪꯗꯦ ꯇꯧꯔꯤꯁꯦ ꯁꯨꯃꯥꯏꯩꯅ ꯁꯨꯝ ꯇꯧꯔ ꯇꯧꯔꯒ ꯀꯩꯅꯣꯒꯤ ꯁꯤꯅ ꯁ꯭ꯀꯨꯜꯒꯤꯁꯤꯅ ꯍꯧꯖꯤꯛꯀꯥꯟꯗꯤ ꯒ꯭ꯔꯦꯠꯇ ꯄꯤꯕ ꯍꯥꯏꯅ ꯑꯃꯁꯨ ꯇꯧꯔꯦ ꯑꯣꯏꯗꯣ
ꯑ
ꯔꯦꯡꯇ ꯄꯤꯔꯗꯤ ꯑꯉꯥꯡꯁꯤꯡꯁꯤꯁꯨ ꯏꯟꯇꯔꯦꯁ ꯂꯩꯒꯗꯧꯕ ꯒ꯭ꯔꯦꯠꯇ ꯄꯤꯔꯕꯅꯤꯅ ꯔꯦꯡ ꯇꯥꯟꯅꯕ ꯃꯤꯗꯗꯤ ꯒ꯭ꯔꯦꯗꯠꯇ ꯄꯤꯕꯁꯦ ꯃꯣꯏꯗ ꯃꯁꯥꯗ ꯏꯟꯇꯔꯦꯁ ꯂꯩꯇꯦꯕ
ꯃꯥꯅ ꯍꯣꯠꯅꯅꯤꯡꯕꯗꯨꯀꯣ
ꯍꯣꯠꯅꯅꯤꯡꯕ ꯋꯥꯠꯂꯦꯕ ꯈꯪꯗꯦꯗ ꯇꯧꯔꯤꯁꯦ ꯑꯣ ꯐꯔꯦ ꯐꯔꯦ ꯑꯗꯨꯗꯤ ꯅꯣꯡꯃꯃꯨꯛ ꯊꯦꯡꯅꯔꯁꯤ ꯑꯗꯨꯒ ꯄꯥꯎ ꯐꯥꯎꯅꯔꯁꯤ ꯎꯝ ꯃꯊꯪꯗ ꯑꯃꯨꯛ ꯃꯔꯛ ꯃꯔꯛꯇ ꯇꯧꯔꯛꯀꯦ
ꯍꯣꯏ ꯍꯣꯏ
ꯅꯪꯁꯨ ꯃꯔꯛ ꯃꯔꯛꯇ ꯇꯧꯔꯛꯑꯣ ꯑꯩꯁꯨ ꯃꯔꯛ ꯃꯔꯛꯇ ꯇꯧꯔꯛꯀꯦ
ꯇꯧꯔꯛꯀꯦ ꯑꯥ
ꯍꯧꯥꯎꯅꯔꯗꯤ ꯅꯛꯁꯤꯟꯅꯩꯗꯅꯀꯣ
ꯃꯥꯅꯦ ꯃꯥꯅꯦ
ꯁꯨ ꯐꯣꯟꯗ ꯑꯣꯏꯁꯨ ꯇꯥꯟꯅꯔꯗꯤ ꯃꯤꯁꯦ ꯅꯛꯁꯟꯅꯩ ꯍꯥꯏꯕ ꯎꯆꯛꯁꯦ ꯐꯣꯟꯒꯤ ꯃꯇꯦꯡꯅ ꯍꯧꯖꯤꯛꯇꯤ ꯌꯥꯝ ꯅꯨꯡꯉꯥꯏꯔꯦꯗꯀꯣ
ꯍꯥꯏꯦ ꯍꯧꯖꯤꯛꯇꯤ
ꯐꯔꯦ ꯐꯔꯦ ꯊꯝꯃꯒꯦ
ꯎꯝ ꯎꯝ